ꯍꯜꯂꯣ
ꯍꯜꯂꯣ
ꯎꯝ ꯗꯨꯀꯥꯟ ꯁꯦꯡꯕ꯭ꯔꯣ?
ꯏꯁ ꯌꯨꯝ ꯑꯥ ꯗꯨꯀꯥꯟ ꯊꯣꯛꯇ꯭ꯔꯤꯌꯦ꯫
ꯊꯦꯡꯉꯤ ꯅꯥ ꯉꯁꯤꯗꯤ
ꯑ ꯄꯨꯡ ꯀꯌꯥ ꯇꯥꯈꯕ꯭ꯔꯣ? ꯉꯜꯂꯤ ꯄꯨꯡ ꯄꯨꯡ ꯑꯍꯨꯝꯗ ꯊꯣꯛꯑꯅꯤ ꯄꯨꯡ ꯑꯍꯨꯝꯗ ꯊꯣꯛ
ꯑꯣ ꯅꯍꯥꯟꯗꯤ ꯊꯨꯋꯦꯜꯐꯒꯨꯝꯕꯗ ꯆꯠꯄ ꯅꯠꯇ꯭ꯔꯣ?
ꯅꯍꯥꯟꯗꯤ ꯇꯨꯋꯦꯜꯐꯒꯨꯝꯕꯗ ꯆꯠꯂꯒ ꯄꯨꯡ ꯅꯥꯏꯟꯗ ꯍꯜꯂꯛꯄꯅꯦ ꯫
ꯑꯣ ꯍꯧꯖꯤꯛ ꯅꯥ ꯊ꯭ꯔꯤꯗꯒꯤ
ꯊ꯭ꯔꯤꯗ ꯆꯠꯂꯒ ꯇꯨꯋꯦꯜꯐꯇ ꯍꯜꯂꯛꯄ꯫
ꯑꯦ ꯇꯜꯂꯦ ꯁꯤꯗꯤ ꯈꯔ ꯉꯟꯅ ꯆꯠꯄꯗꯣ ꯅꯨꯡꯉꯥꯏꯅ꯫
ꯉꯟꯅ ꯆꯠꯄꯗꯣ ꯅꯨꯡꯉꯥꯏꯌꯦ ꯑꯗꯨꯕꯨ ꯈꯟꯗꯦ ꯃꯥ ꯗꯨꯀꯥꯟ ꯂꯥꯛꯄꯗꯣ ꯍꯧꯖꯤꯛꯀꯥꯟꯁꯤ
ꯑꯣ
ꯗꯨ ꯒꯤ ꯃꯥꯜꯂꯦ
ꯎ ꯅꯨꯉꯥꯏꯀꯣ
ꯆꯥꯗꯔꯤ
ꯆꯥꯛ ꯆꯥꯔꯒ ꯆꯠꯇꯣꯏꯔꯥ ꯗꯨꯀꯥꯟꯗꯣ?
ꯆꯥꯔ ꯆꯠꯅꯤ ꯍꯣꯏ꯫ ꯆꯔꯒꯆꯠ ꯀꯅꯤ
ꯆꯥꯛ ꯊꯣꯡꯕ ꯇꯜꯂꯒ ꯆꯥꯛ ꯆꯥꯗꯕꯤꯗ ꯇꯧꯕ꯭ꯔꯥꯅ ꯈꯟꯕꯅꯤꯅ ꯑꯩꯈꯣꯏꯗꯤ ꯅꯣꯏꯗ ꯆꯥꯛ ꯊꯣꯡꯅꯤꯡꯗꯕꯒꯤ ꯑꯗꯨꯝ ꯆꯥꯗꯦꯅ ꯃꯔꯛ- ꯃꯔꯛꯇ꯫
ꯊꯣꯡꯕꯤꯌꯦ
ꯃꯤ ꯁꯤꯡꯗꯤ
ꯍꯥ ꯆꯦ ꯈꯣꯏꯅ ꯊꯣꯡꯕꯤꯔꯒꯥ ꯆꯠꯈꯥ꯫
ꯑꯣ ꯃꯣꯏꯅ ꯊꯣꯡꯗ꯭ꯔꯗꯤ ꯅꯪ ꯊꯣꯡꯉꯣꯏꯔꯔꯣꯏ ꯊꯣꯡꯈ꯭ꯔꯔꯣꯏꯔ
ꯀꯔꯤ ꯃꯣꯏ ꯊꯣꯡꯗ꯭ꯔꯗꯤ ꯑꯩꯁꯨ ꯊꯣꯡꯕꯅꯤꯗꯥ
ꯑꯗꯨꯕꯨꯗꯤ ꯌꯥꯏ
ꯁꯦꯡꯅ ꯍꯧꯒꯠꯄꯒꯤ ꯊꯦꯡꯅ ꯊꯕꯛ ꯍꯧꯕꯅꯤꯅ ꯊꯦꯡꯅ ꯍꯧꯒꯠꯀꯦ ꯍꯥꯏꯦꯅ ꯊꯦꯡꯅ ꯍꯧꯒꯠꯄꯒꯤꯅꯤ ꯎꯝ ꯑꯗꯨꯝ
ꯍꯌꯦꯡꯗꯤ ꯕ‌ꯣꯜ ꯌꯦꯡ ꯌꯦꯡꯅꯤꯅꯥ ꯅ‌ꯣꯏ
ꯕꯤꯕ‌ꯧꫪꯥ
ꯅꯃ ꯑꯩ ꯈꯈꯣꯏ ꯁꯥꯟꯅꯥꯒꯅꯤ
ꯃꯥꯁꯨꯅꯒꯦ ꯔꯣ
ꯎꯝ ꯁꯅꯥ ꯐ꯭ꯔꯅꯤ ꯍꯥꯏ ꯌꯦꯡꯗ
ꯑꯌꯥ ꯀꯅꯥ ꯀꯅꯥ ꯂꯩꯕ꯭ꯔꯣ ꯍꯧꯖꯤꯛꯇꯤ
ꯍꯣꯏ ꯃꯤ ꯃꯔꯤ ꯂꯥꯛꯌꯦ ꯀꯜꯂꯨꯅꯦ ꯌꯣ ꯊꯤꯌꯨ ꯃꯥ ꯍꯥꯏꯗꯣ ꯈꯪꯉꯦꯅ
ꯁꯨꯃ
ꯀꯃꯥꯏ ꯈꯣꯏ ꯃꯔꯤ ꯂꯩꯌ‌ꯦ
ꯑ ꯍꯥꯏꯗ‌ꯦꯗ
ꯑꯗꯨꯝ ꯍꯤꯄ꯭ꯔꯒꯂ ꯏꯗꯔ ꯇꯨ ꯂꯤꯗꯦ ꯑꯗꯣ ꯐꯣꯟꯗ ꯑꯗꯨꯝ ꯌꯦꯡꯉꯒ ꯂꯩꯕꯅꯤꯗ ꯑꯩꯈꯣꯏꯗꯤ ꯅꯨꯡꯉꯥꯏꯇꯦꯗ
ꯁꯥꯡ ꯆꯥꯕ꯭ꯔꯣꯁꯤꯗꯦ
ꯑꯈꯣꯏꯗꯀꯣ ꯃꯣꯔꯅꯤꯡꯗ‌ꯣ ꯉꯔꯥꯡꯒꯤ ꯑꯦꯟꯖꯥꯡ ꯂꯥꯏꯕꯤꯒꯤ ꯊꯣꯡꯗ꯭ꯔꯦꯕ ꯑꯃꯨꯛ ꯑꯗꯨꯒꯤ ꯆꯥꯛ ꯆꯁꯦꯅ ꯑꯩꯈꯣꯏ ꯑꯅꯤꯗꯣ ꯐꯝꯕ ꯀꯥꯟꯗ ꯌꯦꯟꯖꯥꯡꯗꯣ ꯄꯨꯝꯈ꯭ꯔꯕ
ꯑꯣ ꯍꯧꯖꯤꯛ ꯀꯥꯟꯗꯤ ꯁꯥꯡ ꯇꯧꯕꯅꯦ ꯑ ꯁꯨꯃꯥꯏꯅ ꯇꯧ ꯎꯝ
ꯎꯝ ꯃꯔꯥꯡ ꯃꯔꯥꯡꯗ ꯑꯗꯨꯃꯥꯏꯅ ꯇꯧꯗꯦꯕ ꯑꯗꯨꯒꯤ ꯍꯣꯏꯅꯦꯁꯨ ꯌꯥꯒꯗ꯭ꯔꯅ ꯇꯥꯎꯕꯅꯤꯗꯣ ꯌꯥꯗꯦ
ꯎꯝ ꯎꯝ ꯎꯝ ꯆꯥꯛ ꯆꯥꯗ꯭ꯔꯦ ꯏꯟꯁꯥꯡ ꯆꯥ
ꯑꯥ ꯆꯥꯏꯌꯦ ꯀꯔꯤꯔꯣ ꯊꯣꯡꯉꯒ ꯑꯃꯨꯛ ꯆꯥꯏꯌꯦ ꯇꯤꯟ ꯄꯤꯁꯇꯣ ꯈꯔ ꯊꯨꯑꯦꯅ
ꯑ‌ꯣ
ꯑꯃꯨꯛ ꯑꯅꯧꯕꯥ ꯊꯣꯉꯒꯥ ꯆꯕꯅꯦ ꯎꯝ
ꯑꯩꯍꯥ
ꯎꯝ ꯍꯝ
ꯅꯪ ꯅꯪꯅ ꯑꯩꯕꯨ ꯒ꯭ꯔꯨꯞꯇ ꯍꯥꯏ ꯇꯧꯅꯤꯡꯉꯥꯏ ꯍꯥꯏꯕꯤꯕꯒꯤꯔꯣ ꯅꯪꯅ ꯑꯩꯕꯨ ꯒ꯭ꯔꯨꯞꯇ ꯑꯦꯠ ꯇꯧꯅꯤꯡꯉꯥꯏ ꯍꯥꯏꯕꯤꯕꯒꯤꯔꯣ
ꯑꯩꯅ ꯇꯥꯎꯕꯅꯤꯅꯥ
ꯅꯪ ꯇꯧꯎꯥꯎꯕꯤꯕ꯭ꯔꯣ ꯑꯦꯠꯃꯤꯟꯗ
ꯅꯠꯇꯦ ꯑꯗꯨꯝ ꯑꯦꯗ ꯇꯥꯎꯕ ꯌꯥꯕ ꯑꯦꯃꯤ ꯅꯠꯇ꯭ꯔꯁꯨ ꯑꯦꯗ ꯇꯧꯕ ꯌꯥꯏ
ꯑꯩꯗꯤ ꯉꯁꯤ ꯍꯧꯒꯠꯄ ꯀꯥꯟꯗ ꯒ꯭ꯔꯨꯞꯇ ꯂꯩꯔꯝꯕ ꯑꯗꯨꯒꯤ ꯅꯪꯅ ꯍꯥꯏꯕꯤꯒꯔꯦ ꯍꯥꯏꯅ ꯈꯂ
ꯁꯨ ꯍꯥꯏꯕꯤꯔꯣꯏꯗ ꯅꯨꯡꯁꯤꯗꯦ ꯅꯣꯏꯕꯖꯗꯤ
ꯀꯃꯨꯛꯁꯨ ꯅꯨꯡꯁꯤ
ꯅꯨꯡꯁꯤꯗꯗꯝꯅ ꯃꯔꯛ ꯃꯔꯛꯇ ꯃꯔꯛ ꯃꯔꯛꯇ ꯗꯔꯀꯥꯔ ꯇꯧꯋꯦꯅ ꯑꯗꯨꯝ ꯅꯝꯕꯔ ꯁꯦꯚ ꯇꯧꯔꯒ ꯂꯩ ꯅꯦꯗ ꯃꯔꯛ ꯃꯔꯒ ꯗꯔꯀꯥ ꯂꯩꯅꯥ
ꯑꯦ
ꯅꯪ ꯍꯧꯖꯤꯛ ꯆꯥꯛ ꯆꯥꯗ꯭ꯔꯤꯕ꯭ꯔꯣ
ꯆꯥꯛ ꯆꯥꯗ꯭ꯔꯤ ꯍꯣꯏ
ꯆꯥꯔꯒ ꯆꯠꯀꯅꯤꯅ
ꯆꯥꯒ ꯆꯠ ꯀꯅꯤ
ꯑꯥ
ꯑꯩ ꯅꯍꯥꯟ ꯃꯦꯖꯣꯒꯤ ꯀꯩꯅꯣꯗ ꯑꯦꯞ ꯏꯟꯁꯇꯥꯒꯤ ꯑꯦꯞꯁꯦ ꯑꯃ ꯂꯩꯌꯦꯅꯦ
ꯎꯝ
ꯑꯗꯨꯗ ꯁꯦꯟꯗꯜ ꯑꯥ ꯁꯦꯟꯗꯜ ꯑꯃ ꯑꯣꯖꯥꯏ ꯇꯧꯕ ꯊꯥ ꯑꯃꯥꯁꯨ ꯐꯥꯗꯔꯤ ꯋꯤꯛ ꯑꯃꯁꯨ ꯐꯥꯔꯒ ꯂꯧꯕ ꯃꯥꯥꯟꯗ‌ꯦꯗ
ꯂꯥꯛ꯭ꯔꯕ꯭ꯔꯣꯗꯣ
ꯐꯦ ꯂꯥꯛꯄꯗꯣ ꯇꯣꯡꯝꯕ ꯀꯥꯟꯗ ꯃꯥ ꯒꯤ ꯃꯇꯥꯏ ꯁꯦꯟꯗꯜꯒꯤ ꯃꯇꯥꯏꯗ ꯊꯣꯛꯄ
ꯑꯩ ꯏꯗꯔ ꯐꯨꯇꯣ ꯊꯝꯕꯤꯔꯛꯑꯣ ꯂꯣꯏꯔꯒꯥ ꯌꯨꯁꯥꯏꯟꯗꯔꯥ
ꯍꯣꯏ ꯃꯇꯥꯏꯗ ꯊꯣꯛ ꯑꯗꯨ ꯇꯤꯁ ꯇꯧꯕꯗꯤ ꯌꯥꯒꯅꯤ ꯑꯗꯨꯕꯨ
ꯎꯝ ꯀꯤꯌꯥ ꯄꯤꯕ꯭ꯔꯥ ꯃꯣꯏꯗꯣ ꯗꯤꯂꯤꯚꯔꯤ ꯉꯥꯏꯌꯣ ꯃꯣꯏ ꯒꯤꯗꯣ ꯃꯣꯏ ꯅꯪꯒꯤ ꯂꯧꯕ ꯄ꯭ꯔꯗꯛ ꯁꯦꯟꯗꯥꯜꯗꯣ ꯀꯌꯥꯒꯤ ꯂꯧꯕ꯭ꯔꯥ
ꯑ ꯋꯥꯟ ꯊꯥꯎꯖꯟ
ꯑꯗꯨꯒ ꯗꯤꯂꯤꯚꯔꯤ ꯆꯥꯔꯖ ꯇꯨꯝꯕꯗꯤ ꯀꯌꯥ ꯂꯕ꯭ꯔꯥ ꯃꯣꯏ
ꯊꯔꯤ ꯁꯤꯛꯇꯤꯔ
ꯊ꯭ꯔꯤ ꯁꯤ ꯇꯦ ꯅꯣꯏ ꯌꯥꯝ ꯂꯥꯎꯕꯤꯒꯦꯔ
ꯄꯣꯠ ꯑꯣ ꯍꯨꯝ ꯂꯧꯋꯦ ꯍꯣꯏ ꯈꯣꯡꯉꯨꯞ ꯑꯅꯤꯒ
ꯑꯩꯗꯤ ꯄꯣꯠ ꯑꯃ ꯂꯧꯈ꯭ꯔꯗꯤ ꯏꯪꯂꯤꯁ ꯀꯧ ꯀꯦꯟ ꯀꯣꯁꯨꯅꯤꯕꯣ ꯊꯜꯍꯛꯋ
ꯁꯅꯥꯔꯣ
ꯎꯝ ꯅꯠꯇꯦ ꯑꯩꯗꯤ ꯎꯝ ꯏꯪꯂꯤꯁꯇꯒꯤꯁꯨ ꯀꯣꯜ ꯇꯧꯕ ꯌꯥꯒꯗ꯭ꯔꯅ ꯑꯩꯈꯣꯏ ꯍꯧꯖꯤꯛ ꯉꯥꯡꯕꯁꯦ ꯏꯪꯂꯤꯁꯇꯁꯨ ꯍꯥꯏꯕ ꯌꯥꯒꯗ꯭ꯔꯅ ꯑꯩꯈꯣꯏ ꯒ꯭ꯔꯨꯞꯇ ꯃꯤ ꯃꯩꯇꯩ ꯌꯥꯎꯕꯅꯤꯅ ꯏꯪꯂꯤꯁꯇꯁꯨ ꯃꯔꯛ ꯃꯔꯛꯇ ꯍꯥꯡꯉꯌꯣ ꯍꯥꯏꯕꯅꯦ ꯅꯪ ꯁꯦꯟꯗꯥꯎꯗꯣ ꯌꯦꯡꯒꯦ ꯑꯩ ꯌꯨꯁꯥꯏꯟ ꯀꯣꯏꯔꯗꯤꯀꯣ ꯑꯩꯗꯤ ꯑꯃꯗꯤ ꯂꯥꯎꯗꯤ ꯂꯥꯎꯈ꯭ꯔꯦ ꯍꯣꯏ ꯑꯩꯁꯨ ꯁꯟ ꯇꯣꯞ ꯑꯃ ꯑꯣꯗꯔꯥ ꯇꯧꯋꯦ ꯅꯍꯟꯗꯣ ꯑ ꯑ ꯅꯪ ꯍꯣꯏ ꯑꯅꯤ ꯂꯣꯏꯔꯒ ꯌꯦꯡꯁꯦ
ꯍꯣꯏ ꯑꯩ ꯊꯥꯕꯤꯒꯦ
ꯅꯪ ꯗꯨꯀꯥꯟ ꯌꯥꯎꯕ ꯀꯥꯟꯗ ꯑꯃꯨꯛ ꯍꯥꯏꯕꯤꯔꯛꯑꯣ ꯑꯩꯉꯣꯟꯗ ꯆꯥꯛ ꯆꯥꯅꯤꯡꯉꯗꯤ ꯆꯥꯛꯑꯣ꯫ ꯍꯧꯖꯤꯛꯇꯤ ꯁꯨꯗꯤ ꯁꯨꯗ꯭ꯔꯤꯌꯦ ꯑꯗꯨ ꯑꯣꯔ ꯉꯟꯅ ꯍꯥꯏꯕꯅꯤꯗ ꯀꯩ ꯏꯟꯁꯥꯡ ꯊꯣꯡ ꯄꯨ꯭ꯔꯥ ꯅꯣꯏꯗ ꯇꯥꯏ ꯥꯀꯔꯤ ꯌꯦꯟꯁꯥꯡ ꯊꯣꯡꯕ꯭ꯔꯥ
ꯑꯩꯌꯥ ꯑꯝ
ꯇ ꯎꯝ ꯍꯥꯎꯅꯤꯅ ꯍꯪꯒꯥꯝ ꯃꯇꯣꯟꯗꯤ ꯑꯗꯨꯝ ꯆꯥꯕ ꯅꯨꯡꯉꯥꯏ ꯑꯩ
ꯎꯝ ꯍꯥꯎꯑ‌ꯦ
ꯇꯗꯣꯏꯁꯨ ꯍꯥꯎꯕꯅꯦ ꯑꯗ‌ꯣ ꯥ ꯃꯍꯤꯗꯣ
ꯁꯤ ꯍꯪꯒꯥꯝ ꯃꯇꯣꯟꯒꯦꯔꯥ
ꯅꯠꯇꯦ ꯍꯪꯒꯥꯝ ꯃꯇ ꯃꯇꯣꯟꯗ ꯊꯣꯔꯝꯒ ꯍꯪꯒꯥꯝꯝꯕ ꯍꯤꯗꯣ ꯃꯦꯠꯂꯒ ꯍꯥꯎꯋꯦꯕ
ꯑꯣ ꯑꯣ
ꯑꯩꯒꯤꯗꯤ ꯌꯣꯡꯆꯥꯛꯒꯤꯁꯨ ꯌꯣꯡꯆꯥꯛꯒꯤ ꯌꯣꯡꯆꯥꯛꯁꯨ ꯃꯦꯠ ꯂꯒ ꯍꯥꯑꯣꯕꯥꯅꯦ
ꯑꯁ ꯌꯥꯝ ꯆꯥꯛꯇꯦ ꯍꯥꯏꯔꯅꯨ
ꯃꯣꯏ ꯑꯅꯤꯗꯣ ꯍꯣꯏ ꯆꯞ ꯆꯥꯏ ꯆꯥꯛ ꯌꯥꯝ ꯆꯥꯡꯕꯅꯦ ꯑꯗꯣ ꯆꯪꯕꯗꯣ ꯆꯪꯕꯗꯣ
ꯉꯔꯥꯡꯗꯣ ꯑꯩꯒꯤ ꯗꯨꯀꯥꯟꯗꯒꯤ ꯎꯝ ꯌꯦꯂꯣ ꯀꯩꯅꯣ ꯌꯦꯂꯣ ꯊꯣꯛꯄ ꯍꯧꯈ꯭ꯔꯕ ꯍꯪꯒꯥꯝꯗꯣ
ꯑꯥ
ꯑꯗꯨꯅ ꯏꯆꯦꯅ ꯆꯥꯅꯤꯡꯉꯦ ꯍꯥꯏꯕ ꯐꯤꯇꯤꯒꯤ ꯑꯗꯨꯗꯤ ꯊꯥꯔꯇꯤ ꯊꯥꯔꯇꯤꯒꯤ ꯂꯥꯛꯑꯣ ꯍꯣꯏ ꯍꯥꯏꯕꯒꯤ
ꯅꯣꯏ ꯑꯣ ꯑꯣ ꯐꯤꯐꯇꯤ ꯀꯣ ꯑꯩꯈꯣꯏ ꯑꯁꯤ ꯎ ꯑꯩꯈꯣꯏ ꯌꯨꯝꯗ ꯇ꯭ꯋꯦꯟꯇꯤ ꯇ꯭ꯋꯦꯟꯇꯤ ꯌꯣꯟꯕꯗꯣ ꯐꯤꯐꯇꯤꯗ ꯌꯣꯟꯕ꯭ꯔꯥ ꯑꯗꯨꯗ ꯎꯝ ꯌꯥꯗꯤ ꯌꯥꯏꯗꯥ ꯃꯣꯏꯁꯨ ꯃꯄꯥꯟꯗꯒꯤ ꯊꯥꯕꯅꯤꯅ
ꯀꯔꯤꯁꯨ ꯌꯣꯟꯗꯕꯒꯤ ꯁꯔꯨꯛꯄꯨꯗꯤ ꯈꯔ ꯈꯔ ꯌꯣꯟ ꯀꯥꯏꯅ ꯂꯥꯛꯄꯨꯗꯤ ꯐꯩꯌꯦꯅ ꯍꯥꯏꯅꯅꯤ
ꯀꯕꯤ ꯑꯣꯁꯨꯣ ꯍꯣꯁꯄꯤꯇꯥꯜꯗ ꯆꯦꯛꯑꯞ ꯆꯠꯀꯅꯤ ꯍꯥꯟꯅ ꯑ ꯂꯣꯏꯔꯒ ꯑꯃꯨꯛ ꯀꯣꯜ ꯇꯧꯁꯦ ꯍꯥꯏꯝꯅꯦ ꯅꯣꯏ ꯑꯦꯅꯤ ꯇꯥꯎꯗ꯭ꯔꯤꯕ꯭ꯔꯣ ꯑꯃ ꯑꯣ
ꯑꯩ ꯇꯧꯗ꯭ꯔꯤ ꯅꯍꯥꯟ ꯉꯔꯥꯡꯗꯣ ꯑꯩꯕꯨ ꯀꯣꯜ ꯇꯧꯒꯦ ꯍꯥꯏꯔꯛꯄ
ꯑꯣ ꯑꯁꯃꯗꯨ ꯀꯩ ꯇꯔ ꯍꯥꯏꯔ ꯁꯛꯀꯥ ꯁꯨꯛꯇꯧ ꯇꯧꯗꯕꯅꯦ ꯑꯗꯨ ꯑꯗꯨ
ꯃꯥ ꯂꯥꯏꯟ ꯚ꯭ꯌꯨꯖꯤ ꯂꯩꯌꯦ ꯀꯔꯤꯒꯤꯔꯥ ꯏꯄꯥ ꯑꯅꯤꯒꯤꯁꯤ ꯌꯥꯗꯕ꯭ꯔꯥ ꯍꯥꯏꯅꯕ
ꯃꯔꯛ ꯃꯔꯛꯇ ꯃꯣꯏ ꯍꯥꯏꯁꯨ ꯑꯗꯨꯝ ꯃꯥꯏꯗꯤ ꯊꯣꯛꯇꯤ ꯊꯣꯛꯑꯦ ꯍꯣꯏ
ꯎꯝ ꯎ ꯈꯪꯗꯦ ꯑꯗꯨꯕꯨꯗꯤ
ꯎꯝ
ꯌꯥꯗ꯭ꯔꯗꯤ ꯑꯩꯕꯨ ꯌꯥꯗ꯭ꯔꯗꯤ ꯍꯣꯟꯕꯨ ꯇꯧꯑꯣ ꯍꯥꯏꯔꯒ ꯑꯣ ꯈꯪꯗꯦ ꯀ꯭ꯂꯥꯁꯇ ꯇꯨꯝꯈ꯭ꯔꯒꯦ ꯏꯃꯥꯡ ꯐꯔꯁꯦ ꯍꯥꯏꯅꯤ ꯍꯥꯏꯔ
ꯑꯣ
ꯍꯣꯟ ꯍꯣꯟꯗꯁꯨ ꯌꯥꯗꯦ ꯍꯥꯏꯌꯦ ꯅꯪ ꯅꯪꯕꯨꯁꯨ ꯌꯥꯗꯦ ꯍꯥꯏꯅ ꯀꯔꯤꯒꯤꯔꯣ ꯈꯪꯗ
ꯆꯥꯛ ꯆꯥꯔꯕ꯭ꯔꯣꯑꯣꯅꯥ ꯍꯧꯖꯤ
ꯆꯔꯥ ꯂꯑꯦ ꯍꯣꯏ
ꯅꯣꯏꯗꯣ ꯂꯝꯕꯤ ꯆꯠꯄꯗꯣ ꯃꯤꯅꯤꯠ ꯑꯃ ꯑꯅꯤꯁꯨ ꯁꯨꯔꯣꯏꯅ ꯅꯪ ꯗꯨꯀꯥꯟꯗꯣ
ꯎꯝ ꯃꯤꯅꯤꯠ ꯃꯤꯅꯤꯠ ꯑꯅꯤ ꯑꯅꯤꯒꯨꯝꯕꯗꯤ ꯆꯠꯂꯦꯗ
ꯑꯣ ꯅꯪ ꯗꯨꯀꯥꯟ ꯌꯥꯔꯗꯤ ꯑꯃꯨꯛ ꯀꯣꯜ ꯇꯧ ꯍꯥꯏꯕꯤꯔꯛꯑꯣꯀꯣ ꯑꯩꯉꯣꯟꯗ ꯎꯝ ꯖꯥꯟ ꯆꯥꯛ ꯆꯥꯑꯣ ꯌꯥꯝ ꯌꯥꯝ ꯌꯥꯑꯣ
ꯑꯩ ꯑꯗꯨꯃꯛꯇꯤ ꯍꯥꯏꯕꯤꯌꯨꯅꯨꯗ
ꯌꯥꯝ ꯑꯗꯨꯝ ꯅꯣꯏꯊꯣꯛꯑꯣ ꯀꯣ
ꯐꯔꯦ ꯐꯔ‌ꯦ